ꯇꯥꯏꯦ
ꯀꯩꯗꯧꯔꯤꯅꯣ
ꯑꯗꯨꯝ ꯐꯝꯒꯂ ꯏꯗ
ꯑꯣ ꯅꯊꯟꯗꯔꯣꯑꯣ
ꯍꯣꯏ ꯅꯪꯗꯤꯌꯦ
ꯑꯩꯁꯨ ꯐꯝꯃꯒ ꯂꯩꯥꯛ ꯀꯥꯏ ꯀꯥꯏ ꯁꯤꯟꯅꯈ꯭ꯔꯦ ꯅꯣꯏꯗꯤ ꯏꯟꯊꯟꯗ ꯂꯩꯏꯁꯤꯅ
ꯑꯥ
ꯀꯥꯏ ꯆꯠꯅꯔꯕꯣꯅ ꯊꯟꯗꯠꯂꯛꯏꯁꯤꯕꯣ
ꯑꯩ ꯈꯪꯗ ꯀꯗꯥꯏ ꯀꯗꯥꯏ ꯆꯠꯀꯤꯕ꯭ꯔꯣ
ꯂꯎ ꯆꯟꯅ ꯈ꯭ꯔꯥꯕꯣ
ꯂ ꯆꯠꯠꯇꯦꯗ ꯀꯣꯏꯕ ꯆꯠꯀꯤꯤꯕ ꯃꯥꯜꯂꯦ
ꯑꯣ ꯅꯨꯡꯉꯥꯏꯔꯝꯅꯦ ꯑꯗꯨꯗꯤ ꯑꯁ ꯅꯨꯡꯁꯥꯗ ꯊꯣꯛꯇꯦ
ꯍꯣꯏ
ꯎ ꯅꯣꯏꯗꯤ ꯆꯠꯇ꯭ꯔꯣ ꯀꯣꯏꯕ ꯈꯣꯠꯄꯒꯨꯝꯕ
ꯑꯁ ꯄꯪ ꯀꯣꯏ ꯀꯣꯏꯅꯤꯡꯗꯦ ꯑꯩꯗꯤ
ꯀꯩꯗꯧꯕꯒꯤ ꯀꯣꯏꯕ ꯆꯠꯂꯣ ꯑꯁ ꯀꯣꯏꯕꯅ ꯀꯩ ꯍꯥꯏꯁꯤꯔꯥ ꯋꯥꯈꯜꯁꯨ ꯅꯨꯡꯉꯥꯏꯊꯣꯛꯄꯅꯦ ꯑꯗꯨꯗꯤ ꯌꯨꯝꯗ ꯂꯩꯃꯟꯗꯤꯀꯣ ꯋꯥꯈꯜ ꯊꯣꯛꯇꯕꯅꯦ ꯑꯗꯨꯝ
ꯍꯣꯏ ꯑꯗꯨꯅꯤ
ꯍꯞꯇꯥ ꯊꯥ ꯑꯃꯒꯨꯝꯕꯗ ꯑꯗꯨꯝ ꯅꯨꯃꯤꯠ ꯑꯃꯒꯨꯝꯕꯗ ꯀꯣꯏꯕꯗꯨ ꯆꯠꯄ ꯌꯥꯕꯅꯤ
ꯎꯝ
ꯑꯩꯈꯣꯏꯔꯣꯝꯗ ꯊꯥ ꯑꯩꯗꯤ ꯆꯠꯇꯦ ꯑꯩꯈꯣꯏꯔꯣꯝꯗꯤ ꯊꯥ ꯑꯃ ꯊꯥ ꯑꯃꯗ ꯐꯥꯎ ꯀꯣꯏꯕꯁꯨ ꯅꯨꯃꯤꯠ ꯐꯥꯎ ꯆꯠꯊꯣꯛꯄ ꯅꯪꯗꯦ ꯀꯩꯗꯧꯕꯤꯔꯛ ꯈꯪꯗꯦ ꯑꯗꯨꯝ ꯆꯍꯤ ꯑꯃꯗ ꯐꯥꯎ ꯀꯣꯏꯕ ꯈꯣꯠꯄ ꯉꯗ
ꯑ ꯃꯥꯒꯤ ꯀꯣꯂꯦꯖꯇꯨꯗꯤ ꯂꯣꯏꯔꯕꯣ
ꯋꯥꯠꯂꯤꯗ ꯈꯔ
ꯀꯩꯗꯧ ꯋꯥꯏ ꯂꯣꯏꯒꯗꯕꯅꯣ ꯅꯣꯏꯒꯤꯗꯣ ꯁꯤꯦꯃꯤꯁꯇꯔꯗꯣ
ꯑ
ꯁꯤꯛꯁ ꯁꯤꯃꯤꯁꯇꯔ ꯅꯠꯇ꯭ꯔ ꯅꯪ
ꯍꯣꯏ ꯁꯤꯛꯁ ꯁꯦꯃꯤꯁꯇꯔꯅꯦ
ꯅꯨꯡꯉꯥꯏꯔꯤꯦꯅꯦꯍ
ꯑꯁ ꯄꯩꯁꯥ ꯌꯥꯝ ꯆꯪꯉꯦ ꯀꯩꯔꯣ ꯑꯁ ꯌꯨꯝ ꯕꯔꯥꯗ ꯂꯩꯕꯒꯤꯦꯀꯣ ꯑꯁ ꯆꯥꯕ ꯊꯛꯄ ꯂꯣꯏ ꯂꯩ ꯇꯕꯤ ꯀꯣ ꯌꯥꯔꯦ ꯑꯗꯨꯝ ꯍꯞꯇꯥ ꯑꯃꯗ ꯂꯤꯁꯤꯡ ꯑꯃ ꯍꯥꯏꯁꯦ ꯑꯗꯨꯝ ꯂꯥꯏꯅ ꯂꯥꯏꯟ ꯂꯣꯏ ꯂꯣꯏꯊꯣꯛꯑꯦ ꯑꯗꯨꯝ ꯕꯖꯥꯔꯒꯨꯝꯕ ꯊꯣꯛꯑꯅꯤ ꯑꯣꯕꯟ ꯑꯣꯔꯟꯅꯤꯅ ꯑꯗꯨꯝ ꯂꯥꯏꯅꯤꯡ ꯂꯥꯛꯀꯅꯤ ꯑꯃꯨꯛꯀ ꯑꯁ꯫ ꯌꯥꯝ ꯆꯠꯂꯦ ꯄꯩꯁꯥ꯫
ꯎꯝ ꯀꯣꯂꯦꯖ ꯂꯣꯏꯔꯗꯤ ꯑꯃꯨꯛꯀ ꯀꯔꯤ ꯊꯕꯛ ꯇꯧꯒꯅꯤ
ꯑꯩꯁ ꯊꯕꯛ ꯊꯤꯅꯉꯥꯏ ꯋꯥꯏꯅꯦ ꯁꯤꯗꯗꯤ꯫ ꯃꯄꯥ ꯂꯝꯗ ꯆꯠꯂꯗꯤ ꯅꯨꯡꯉꯥꯏꯒꯅꯤ꯫ ꯗꯕ ꯑꯃꯨꯒ
ꯆꯂꯣ ꯅꯅꯥꯗ ꯂꯤ ꯁꯨꯖꯥꯄꯩꯌꯥꯌꯦ ꯕꯦꯡꯂꯣꯔꯁꯨ ꯆꯠꯄ ꯌꯥꯏꯌꯦ꯫ ꯆꯠꯂꯒ ꯅꯨꯡꯉꯥꯏꯈꯥꯏꯔꯣꯅꯦꯍꯦ ꯂꯩꯁꯥꯔꯤꯉꯩꯗꯥ꯫
ꯑꯗꯨꯅꯤ ꯂꯩꯁꯥꯔꯤꯉꯩꯩꯅ ꯇꯧꯗꯧꯗ ꯑꯗꯨꯒ ꯌꯨꯝ ꯄꯥꯗ ꯑꯃꯨꯛꯀ ꯑꯁ ꯑꯃꯨꯛꯀ ꯅꯤꯡꯉꯝꯂꯣꯏꯗꯕ
ꯍꯍ ꯑꯁ ꯌꯨꯝ ꯄꯥꯟꯕꯥꯁꯦ ꯅꯨꯡꯉꯥꯏꯕꯖꯥꯠꯔꯀꯣ꯫
ꯈꯪꯗꯦ ꯈꫭꯏꯗꯤ ꯄꯥꯟꯗ꯭ꯔꯕꯅꯤꯅ ꯀꯔꯤꯔ ꯅꯨꯡꯉꯥꯏꯕ꯭ꯔꯥ ꯅꯨꯡꯉꯥꯏꯇꯕꯁꯨ ꯈꯪꯗ꯭ꯔꯦ꯫
ꯇꯝꯁꯤꯔꯣ
ꯇꯝꯑꯁꯤꯔ ꯈꯪꯗꯦꯗ꯫ ꯅꯨꯡꯉꯥꯏ ꯗꯤ ꯂꯩꯔꯦ ꯁꯥꯠꯄ
ꯍꯣꯏ꯫
ꯅꯪ ꯌꯨꯝ ꯌꯨꯝꯗ ꯑꯗꯨꯝ ꯂꯩꯕ ꯅꯪꯗꯤ ꯀꯣ
ꯑꯗꯨꯝ ꯂꯩꯌꯦ꯫
ꯌꯨꯝꯗꯁꯨ ꯂꯩꯕꯁꯦ ꯅꯨꯡꯉꯥꯏꯕ ꯑꯃꯨꯛꯀ ꯍꯥꯏꯔꯗꯤ꯫ ꯏꯃꯥ ꯏꯄꯥꯗ ꯂꯩꯕꯅꯤꯅ ꯑꯗꯨꯝ ꯀꯥꯏꯁꯤꯔꯥ
ꯎꯝ ꯅꯍꯥꯟꯗꯤ ꯑꯩꯁꯨ ꯎꯝ ꯃꯄꯥꯟꯗ ꯂꯩꯌꯦꯕꯀꯣ꯫
ꯑ
ꯅꯨꯡꯉꯥꯏꯕꯗꯤ ꯅꯨꯡꯉꯥꯏꯌꯦꯦ
ꯑꯣ
ꯑꯗꯨꯕꯨ ꯑꯁ ꯈꯪꯗꯦꯗ ꯃꯄꯥꯟꯗꯁꯨ ꯌꯥꯝ ꯁꯥꯏ ꯑꯗꯨ ꯏ ꯅꯨꯡꯉꯥꯏꯇꯦꯗ꯫
ꯑ ꯃꯄꯥꯜꯂꫭꯝ ꯆꯁꯨ ꯑꯈꫭꯏꯒꯤ ꯎꯝ ꯑꯣꯗꯔꯗ ꯃꯅꯥꯗ ꯋꯦꯗꯔꯗꫭ
ꯑꯣ
ꯃꯥꯟꯅꯗ꯭ꯔꯁꯨꯀꯣ ꯍꯛꯆꯥꯡꯗꯣ ꯑꯃꯨꯛꯀ ꯃꯤꯁꯤꯡꯗ ꯅꯥꯒꯜꯂꯦ ꯍꯥꯏꯕꯁꯨ ꯂꯩꯌꯦꯕ ꯃꯄꯥꯟꯂꯣꯝꯗ ꯂꯩꯕꯁꯤꯡꯗꯣ ꯆꯥꯟꯅꯗꯕ ꯁꯇꯝ
ꯥꯏ ꯇꯥꯦ
ꯎꯝ
ꯑꯗꯨꯗꯤ ꯄꯪꯅꯥ ꯅꯥꯕꯗꯤ ꯅꯥꯗꯦ ꯗꯦ ꯑꯗꯣ ꯎ ꯈꯔ ꯎꯝ ꯀꯔꯤꯔꯣ ꯑꯩꯈꯣꯏꯒꯤ ꯆꯥꯛ ꯌꯦꯟꯁꯥꯡꯗꯣ ꯈꯔ ꯎꯝ ꯇꯣꯡꯉꯥꯂꯦꯕꯀꯣ
ꯑꯣ
ꯑꯗꯨꯒꯤ ꯆꯥꯛ ꯆꯥꯕ ꯎ ꯊꯥꯎꯒꯨꯝꯕ ꯆꯥꯕ ꯍꯩꯇꯦꯕ ꯍꯥꯏꯗꯤ
ꯑꯣ ꯑꯩꯈꯣꯏ ꯑꯩꯈꯣꯏꯗꯤ ꯉꯥꯔꯤ ꯅꯠꯇ꯭ꯔꯗꯤꯩ ꯎꯄꯥꯏ ꯂꯩꯠꯄꯅꯤꯅ
ꯎꯝ
ꯉꯥꯔꯤꯒ ꯃꯣꯔꯣꯛꯀ ꯌꯥꯎꯗ꯭ꯔꯗꯤ ꯑꯩꯈꯣꯏꯗꯤ ꯆꯥꯕ ꯍꯩꯇꯦꯕ ꯃꯣꯏꯗꯤ ꯊꯥꯎꯔꯦꯗꯤ ꯈꯔꯗꯤ ꯃꯤꯗꯤ ꯆꯥꯕ ꯉꯝꯕ ꯃꯤꯁꯨ ꯂꯩꯕ ꯑꯩꯈꯣꯏꯗꯤ ꯉꯔꯤꯒꯝꯕꯔꯣ ꯌꯥꯗ꯭ꯔ ꯑꯗꯩ ꯑꯁ ꯆꯥꯕ ꯉꯝꯗꯦ
ꯎꯝ ꯑꯩꯈꯣꯏꯅ ꯉꯥꯔꯤ ꯆꯥꯔꯗꯤ ꯃꯣꯏꯗꯤ ꯅꯝ ꯁꯤ ꯍꯥꯏ
ꯊꯥꯎꯁꯨ ꯅꯨꯃꯤꯠ ꯃꯔꯛ ꯑꯃꯗ ꯆꯥꯕꯗ ꯑꯗꯨꯅ ꯍꯦꯟꯅ ꯍꯥꯎꯕ ꯅꯤꯇꯤ ꯑꯗꯨꯝ ꯆꯥꯔꯒꯗꯤ ꯍꯥꯎꯔꯕ ꯑꯗꯨꯝ ꯍꯛꯆꯥꯡꯗꯨ ꯐꯠꯇꯦ ꯐꯠꯇꯦꯕ ꯑꯗꯣ ꯊꯥꯎ ꯊꯨꯝ ꯌꯥꯝ ꯆꯥꯗꯦꯀꯣ ꯑꯃꯨꯛꯀ ꯎꯔꯤꯡ ꯑꯃꯨꯛꯀ ꯊꯂꯛꯒꯅꯤ ꯑꯩꯗꯤ ꯌꯥꯗꯦ
ꯎꯝ
ꯁꯥ ꯉꯥꯁꯨꯀꯣ ꯑꯗꯨꯝ ꯂꯦꯞꯇꯕꯤꯗ ꯅꯨꯃꯤꯠ ꯅꯤꯅꯤ ꯍꯨꯝꯅꯤ ꯆꯥꯔꯕ ꯑꯩꯒꯤ ꯃꯥꯏꯗꯣ ꯌꯥꯗꯦ ꯑꯩꯗꯤ
ꯑꯣ
ꯌꯦꯟꯖꯥꯡ ꯍꯥꯎꯕꯁꯦ ꯁꯨꯝꯗꯤꯇꯤ ꯆꯥꯕ ꯌꯥꯗꯤꯦ ꯑꯗꯨꯝ ꯃꯥꯏꯁ ꯑꯗꯨꯝ ꯎꯔꯤꯡꯒꯨꯝꯕ ꯑꯗꯨꯝ ꯊꯣꯛꯂꯛꯑꯦ ꯃꯥꯏꯁꯨ ꯃꯨꯁꯤꯜꯂꯛꯄꯅꯦ ꯑꯗꯨꯝ ꯇꯧꯕꯗꯣ ꯆꯥꯕꯗꯣ ꯞꯇ ꯆꯥꯔꯗ ꯅꯣꯏꯒꯗꯤ ꯈꯪꯗꯦ ꯑꯩꯒꯤꯗꯤ ꯑꯗꯨꯝ ꯇꯧꯏ ꯕꯠ ꯊꯥꯎ ꯊꯨꯝ ꯑꯗꯨꯝ ꯔꯤꯄꯤꯠ ꯔꯤꯄꯤꯠ ꯍꯦꯛ ꯆꯥꯔꯕ ꯁꯥ ꯉꯥꯗꯣ ꯑꯗꯨꯝ ꯇꯣꯏ ꯇꯣꯏꯅ ꯆꯥꯔꯕ ꯍꯧꯔꯅꯤ ꯃꯥꯏ ꯗꯣ
ꯎꯝ ꯅꯃꯒ ꯎꯝ ꯅꯃꯥꯒ ꯅꯄꯥꯒꯗꯤ ꯎꯝ ꯀꯔꯤ ꯊꯕꯛ ꯇꯧꯔꯒ ꯂꯩꯕ꯭ꯔ
ꯑꯗꯨꯝ ꯌꯨꯝꯗ ꯑꯗꯨꯝ ꯂꯩꯔ ꯊꯕꯛꯇꯣꯔꯤꯗ ꯑꯗꯨꯝ ꯂꯥꯎ ꯁꯨꯔꯒ ꯑꯗꯨꯝ ꯂꯩꯔꯤ
ꯑꯍꯜ ꯑꯣꯏꯔꯕ꯭ꯔꯥ
ꯎꯝ ꯑꯍꯟꯗꯤ ꯑꯣꯏꯔꯦ
ꯆꯍꯤ ꯆꯍꯤ ꯀꯌꯥ ꯀꯌꯥ ꯁꯨꯔꯦ
ꯆꯍꯤ ꯌꯥꯡꯈꯩꯗꯤ ꯍꯦꯜꯂꯦ ꯍꯣꯏ ꯃꯥꯗꯤ
ꯑꯣ ꯅꯄꯥ ꯅꯄꯥꯅ ꯈꯔ ꯍꯜꯂꯝꯒꯅꯤꯀꯣ
ꯍꯣꯏ ꯏꯄꯥꯅ ꯈꯔ ꯍꯜꯂꯦ
ꯎꯝ
ꯅꯣꯏꯗꯤ
ꯑꯩꯒꯤ ꯏꯄꯥ ꯏꯄꯥꯁꯨ ꯑꯗꯨꯝ ꯂꯩꯌꯦꯗ
ꯑꯣ ꯑꯍꯟ ꯑꯣꯏꯔꯕ ꯅꯄꯥꯁꯨ
ꯑꯍꯟ ꯑꯍꯟ ꯈꯔ ꯀꯔꯤ ꯍꯥꯏꯁꯤꯔ ꯑꯍꯟ ꯑꯍꯟꯁꯨ ꯅꯠꯇꯕ
ꯑꯉꯥꯡꯅ ꯃꯌꯥꯏꯅꯦ ꯑꯗꯨꯗꯤ
ꯇ ꯂꯩꯌꯦꯕ
ꯑꯣ
ꯑꯗꯣ ꯅꯪꯒꯤ ꯑ ꯅꯪꯒꯤ ꯆꯦꯗꯣ ꯀꯌꯥꯔꯥ ꯅꯕꯨꯡꯗꯨ ꯀꯌꯥꯔ ꯀꯌꯥ ꯂꯩꯕ꯭ꯔꯥ ꯅꯆꯦ ꯅꯕꯨꯡ
ꯏꯆꯦ ꯑꯩꯒꯤꯅ ꯏꯆꯦ ꯑꯍꯨꯝ ꯏꯕꯨꯡ ꯑꯅꯤ ꯏꯅꯥꯎꯅꯨꯄꯥ ꯑꯃ ꯃꯤ ꯌꯥꯝꯃꯦ ꯑꯩꯈꯣꯏꯗꯤ
ꯍꯁ ꯌꯥꯃꯤꯍꯦ ꯑꯩꯗꯤ ꯑꯩꯒꯤ ꯏꯅꯥꯎꯅꯨꯄꯤ ꯑꯅꯤ ꯂꯩꯑ ꯑꯗꯨꯒ ꯏꯅꯥꯎꯅꯨꯄꯥ ꯑꯃ ꯂꯩꯑ ꯑꯩꯅ ꯍꯥꯟꯕꯅꯦ
ꯑꯍꯟ ꯑꯣꯏꯕꯩ ꯅꯨꯡꯉꯥꯏꯔꯝꯅꯤ ꯅꯪꯅ ꯂꯣꯏꯅ ꯅꯪꯅ ꯀꯟꯇ꯭ꯔꯣꯜ ꯇꯧꯕꯒꯤ
ꯑꯁ ꯀꯗꯥꯏꯗꯩ
ꯅꯪ ꯅꯪ ꯂꯣꯏꯅ ꯑꯁ ꯑꯁꯤ ꯆꯠꯊꯣꯛꯀꯅꯨ ꯅꯪꯅ ꯍꯦꯛꯇ ꯂꯩꯔꯗꯤ ꯑꯁ ꯅꯨꯡꯉꯥꯏꯅꯤꯅꯦ
ꯑꯩꯈꯣꯏꯒꯤ ꯋꯥ ꯏꯟꯗ꯭ꯔꯗꯤ ꯌꯥꯝ ꯋꯥꯕꯅꯦ ꯑꯍꯟ ꯑꯣꯏꯕꯁꯦ
ꯑꯣ
ꯍꯧꯖꯤꯛꯀꯥꯟꯁꯦ ꯃꯁꯥ ꯃꯁꯥꯒꯤ ꯎꯝ ꯀꯩꯅꯣ
ꯇꯥꯎꯅꯤꯡꯕꯒꯤ ꯃꯁꯥ ꯃꯁꯥꯒꯤ ꯎꯝ
ꯅꯠꯇꯦꯗ ꯒ꯭ꯌꯥꯟ ꯇꯥꯗꯕ ꯍꯧꯖꯤꯛꯀꯥꯟꯒꯤ ꯑꯉꯥꯡꯁꯦ
ꯎꯝ ꯑꯗꯨ ꯅꯣꯏ ꯏꯅꯥꯎꯁꯤꯡꯒꯤ ꯑꯗ ꯅꯪꯉꯣꯟꯗ ꯑꯍꯟꯅ ꯅꯪꯉꯣꯟꯗ ꯂꯣꯏꯅ ꯆꯩꯔꯒꯅꯦꯕ ꯑꯃꯅꯥ ꯇ ꯅꯪꯅ ꯑꯗꯨꯃꯥꯏꯅ ꯍꯥꯏꯕꯒꯤꯅꯦ ꯑꯃꯨꯛꯀꯛꯇ ꯇꯧꯔꯒꯅꯦꯕ
ꯎꯝ
ꯅꯪ ꯉ ꯆꯥꯛ ꯌꯦꯟꯁꯥꯡ ꯊꯣꯡꯉꯤꯔꯣ ꯑꯗꯨꯝ
ꯍꯣꯏ ꯃꯔ ꯃꯔꯥꯡꯗ ꯎꯝ ꯏꯗ ꯃꯥꯁꯨ ꯊꯣꯡꯉꯦꯗ
ꯑꯣ
ꯏꯄꯥ ꯑꯍꯟꯒꯤ ꯑꯉꯥꯡ ꯂꯩꯌꯦꯕ ꯏꯆꯦ ꯎꯝ ꯏꯆꯦ ꯂꯩꯌꯦꯕꯀꯣ ꯏꯆꯦꯃ ꯑꯗꯣ ꯑꯃ ꯑꯃꯔꯥꯗ ꯃꯥꯁꯨ ꯊꯣꯡꯉꯦ
ꯆꯥꯛ ꯌꯦꯟꯖꯥꯡ ꯊꯣꯡꯕꯁꯨ ꯍꯦꯟꯖꯥꯡꯉꯥꯏꯗꯤ ꯈꯔ ꯊꯣꯡꯕ ꯅꯨꯡꯉꯥꯏ ꯍꯦꯟꯖꯥꯡꯉꯥꯏꯇ꯭ꯔꯗꯤꯀꯣ ꯑꯁ ꯆꯥꯛ ꯊꯥꯡꯒꯠꯂꯒ ꯍꯦꯟꯖꯥꯡꯒꯤ ꯃꯊꯥ ꯌꯥꯝ ꯁꯥꯥꯏꯕ
ꯍꯣꯏꯅꯦ ꯌꯥꯝ ꯋꯥꯏ ꯏꯟꯁꯥꯡꯒꯤ ꯊꯣꯏꯗꯤꯀꯣ ꯑꯂꯨ ꯑꯃꯨꯛꯀ ꯍꯥꯎꯒꯥꯏ
ꯍꯋꯥꯏꯁꯨ ꯅꯨꯡꯇꯤ ꯆꯥꯕ ꯉꯝꯗꯦ ꯑꯗꯨꯒ ꯑꯩꯕꯨꯒꯤ ꯑꯁ ꯍꯦꯟꯖꯥꯡ ꯑꯗꯨꯗꯤ ꯃꯊꯥ ꯌꯥꯝ ꯁꯥꯏ
ꯈꯔꯥ ꯍꯥꯎꯌꯦ ꯂꯨꯗꯣ ꯑꯩꯁ ꯍꯥꯎꯇꯦꯗ
ꯆꯥꯛ ꯈꯛꯇꯪ ꯆꯥꯕꯁꯨ ꯌꯥꯗꯕꯅꯤꯅ ꯎꯄꯥꯏ ꯂꯩꯇꯦ
ꯍ
ꯑꯦꯟꯖꯥꯡ ꯑꯃꯨꯛꯀ ꯊꯣꯛꯑꯅꯤ ꯑꯗꯨꯒ ꯃꯣꯔꯣꯛꯞ ꯃꯦꯞꯄꯁꯨ ꯑꯃꯨꯛꯀ ꯂꯩꯇ꯭ꯔꯗꯤ ꯑꯃꯨꯛꯀ ꯍꯥꯎꯗꯕꯅꯦ ꯑꯃ
ꯑꯥ
ꯇꯣ ꯂꯣꯞ ꯆꯥꯔꯦ ꯈꯔ ꯐꯗꯕ ꯂꯣꯞ ꯆꯥꯕꯒꯤ ꯑꯩꯁ ꯌꯥꯗ꯭ꯔꯦ
ꯌꯥꯗ꯭ꯔꯦ ꯑꯩꯈꯣꯏꯗꯤ ꯀꯔꯤ ꯇꯧꯒꯅꯤ
ꯄꯥꯏ ꯂꯩꯥꯏꯇ ꯁꯨꯔꯒ ꯆꯥꯔꯦ ꯁꯨꯗ꯭ꯔꯗꯤ ꯆꯥꯕ ꯐꯪꯗ꯭ꯔꯦ ꯅꯣꯏꯔꯣꯝꯗꯤ ꯄꯥꯔꯛꯀꯨꯝꯕ ꯀꯣꯏꯕꯒꯨꯝꯕ ꯈꯣꯠꯄꯒꯨꯝꯕ ꯃꯐꯝ ꯂꯩꯕ꯭ꯔꯥ ꯅꯣꯏꯗꯤ
ꯂꯩꯥꯏꯇꯦꯗ
ꯑ ꯅꯣꯏ ꯀꯥꯏ ꯀꯥꯏ ꯀꯣꯏꯔꯣ ꯑꯗꯨꯗꯤ ꯑꯗꯨꯝ ꯄ꯭ꯂꯦꯒ꯭ꯔꯥꯎꯟ ꯑꯗꯨꯝ ꯁꯥꯟꯅꯔꯔꯣ ꯑꯗꯨꯗꯤ ꯂꯝꯄꯥꯛꯇ
ꯄ꯭ꯂꯦꯒ꯭ꯔꯥꯎꯟ ꯈꯛꯇ ꯉꯥꯏꯌꯦ ꯑꯩꯈꯣꯏꯒꯤ ꯃꯐꯝꯗꯗꯤ ꯀꯣꯏꯒꯦ ꯍꯥꯏꯔꯗꯤ ꯆꯤꯡꯗ ꯂꯥꯎ ꯀꯣꯏꯒꯦꯗꯕ
ꯂꯧ ꯆꯕꯁꯨ ꯅꯨꯡꯉꯥꯏꯕ ꯑꯃꯅ ꯀꯔꯤ ꯑꯗꯨꯝ
ꯍꯣꯏ ꯆꯤꯡ ꯃꯇꯣꯟ ꯃꯇꯣꯟꯗ ꯀꯣꯏꯕ ꯆꯠꯀꯦ ꯍꯥꯏꯔꯗꯤ ꯂꯥꯛꯑꯣ ꯅ ꯅꯪꯁꯨ
ꯑꯁ ꯂꯥꯛꯄ ꯇꯥꯔꯦ ꯂꯥꯛꯄ ꯇꯥꯔꯦ ꯅꯣꯡꯃ
ꯅꯣꯡꯃꯜ ꯂꯥꯎꯀꯣ ꯉꯥꯏꯔꯝꯦ
ꯅꯣꯏꯗ ꯀꯔꯤ ꯀꯔꯤ ꯑꯍꯥꯎ ꯑꯍꯥꯎꯕ ꯂꯩꯕ꯭ꯔꯣ ꯁꯥ ꯑꯀꯪꯕꯒꯨꯝꯕ ꯂꯩꯕ꯭ꯔꯥ ꯅ ꯅꯣꯏꯔꯣꯝꯗ
ꯑꯣ ꯑꯗꯨ ꯐꯖꯅ ꯊꯣꯡꯕꯤꯌꯣ ꯅꯣꯡꯃ ꯆꯥꯅꯤꯉꯥꯏ ꯂꯥꯛꯀꯦ
ꯑꯥ
ꯐꯖꯅ ꯊꯣꯡꯕꯤꯌꯣ ꯅꯣꯡꯃ ꯆꯥꯅꯤꯡꯉꯅꯅꯥꯒꯦ
ꯍꯣꯏ ꯍꯣꯏ ꯊꯣꯡꯝꯕꯤꯒꯦ ꯊꯣꯡꯝꯕꯤꯒꯦ ꯂꯥꯛꯑꯣꯀꯣ ꯉꯥꯏꯔꯝꯗꯤ ꯀꯣ
ꯍꯣꯏ ꯍꯣꯏ ꯅꯣꯏ ꯃꯔꯝꯗꯤ ꯁꯣꯏꯕꯨꯝꯒ ꯌꯥꯝꯅꯕꯅꯤ ꯆꯈꯣꯏ ꯨꯝꯒꯥ ꯁꯣꯏꯕꯨꯝꯗꯣ
ꯍꯣꯏ ꯁꯣꯏ ꯁꯣꯏꯕꯨꯝꯁꯨ ꯊꯝꯕꯤꯒꯦ ꯑꯗꯣ ꯑꯣꯏꯣꯏꯔꯑꯣ ꯉꯀ
ꯍꯣꯏ ꯍꯣꯏ
ꯅꯪ ꯂꯀꯦ ꯍꯥꯏꯔꯗꯤ ꯄꯥꯎ ꯑꯃꯨꯕꯤꯌꯣ ꯐꯔꯦ ꯑꯗꯨꯗꯤ ꯑꯃꯨꯛꯀ ꯅꯣꯡꯃ ꯋꯥꯅꯤ ꯋꯥꯔꯤ ꯁꯥꯟꯅꯔꯁꯦ ꯑꯃꯨꯛ
ꯍꯣꯏ ꯍꯣꯏ ꯍꯣꯏ ꯊꯝꯃꯦ